ꯀꯩ ꯀꯩ ꯇꯧꯕꯤꯔꯤꯒꯦ ꯇꯥꯏ ꯇꯥꯏ ꯍꯥꯏꯔꯣ
ꯀꯩꯗꯧꯔꯝꯃꯤꯅꯣ
ꯇꯤꯚ ꯌꯦꯡꯉꯦ
ꯌꯨꯝ ꯆꯠꯈꯤꯕꯗ ꯁꯛꯇꯤ ꯇꯤꯛ ꯍꯥꯏꯒꯠꯈ꯭ꯔꯦꯍꯦ ꯏꯃꯥꯟꯅꯕꯤ ꯈꯤꯇꯪꯗꯤ ꯅꯨꯡꯉꯥꯏꯇꯦꯍꯦ
ꯑꯩꯅ ꯍꯥꯏꯗ꯭ꯔꯣ ꯑꯩ ꯐꯣꯟ ꯄꯥꯏꯗꯦꯅ
ꯀꯥꯁꯦ ꯑꯅꯤꯔꯛ ꯇꯧꯕꯗꯒ ꯄꯥꯏꯕꯤꯔꯛꯄ ꯅꯠꯇꯦꯕ
ꯑ ꯔꯤꯡꯇꯣꯟꯗꯨ ꯂꯩꯗ ꯂꯩꯔꯝꯃꯕ ꯑꯗꯨꯏ ꯇꯥꯗ꯭ꯔꯕ
ꯑꯣ ꯀꯔꯤ ꯀꯔꯤ ꯀꯔꯤ ꯃꯊꯦꯜ ꯎꯅꯕꯤꯔꯒꯦ
ꯁꯥꯥꯛ ꯆꯥꯗ꯭ꯔꯤꯗ
ꯆꯦꯡꯍ
ꯆꯗꯨꯨꯔꯦ
ꯀꯩ ꯌꯦꯟꯖꯥꯡ ꯊꯣꯡꯉꯒꯦ
ꯊꯥꯕꯣꯡ ꯉꯥ ꯊꯣꯡꯉꯦ ꯈꯨꯗ ꯇꯃꯤꯅ
ꯎꯝ ꯅꯪ ꯀꯥꯏꯃꯤ ꯂꯥꯛꯄꯕ
ꯍꯌꯦꯡ ꯍꯥꯡꯆꯤꯠ
ꯎꯝ ꯑꯩꯗꯤ ꯑꯩꯗꯤ ꯀꯥꯎꯊꯣꯛꯎꯔꯦꯅꯦꯅ ꯉꯁꯤ ꯂꯥꯛ ꯆꯨꯨꯔꯥ ꯀꯥꯈ ꯂꯣꯏ ꯅꯪ ꯂꯥꯛꯑꯦ ꯆꯪꯉꯝꯗ꯭ꯔꯦ
ꯎꯝ ꯀꯣꯂꯦꯖꯇ ꯂꯥꯛꯑꯝꯃꯦ
ꯁꯥꯇꯤꯡ ꯐꯥꯎꯕ ꯑꯅꯤꯅꯦ
ꯅꯠꯇꯦ ꯑꯩꯈꯣꯏ ꯕꯥꯕꯍꯣꯏꯁꯨ ꯕꯖꯥꯔ ꯆꯪꯗꯧꯕ ꯑꯩꯁꯨ ꯁꯥꯏꯟꯗꯣ ꯈꯛꯇꯪ ꯇꯧꯔꯝꯃ ꯑꯗꯨꯝ ꯂꯥꯛꯑꯕ
ꯑ ꯆꯨꯅꯁꯀꯤ ꯀꯥꯈꯠꯂꯦ ꯍꯥꯏꯔꯤꯌꯦꯦꯅꯪ
ꯆꯍꯤ ꯆꯥꯅꯤꯒꯣ ꯏꯃꯥꯟꯅꯧ ꯌꯥꯦ
ꯑ ꯈꯤꯇꯪ ꯅꯨꯡꯉꯥꯏꯇꯦꯀꯣ ꯁꯤ ꯃꯐꯝꯁꯤꯗ ꯄꯨꯟꯅ ꯂꯩꯃꯤꯟꯅꯔꯝꯃꯒ ꯐꯣꯟ ꯇꯧꯕꯗꯒ ꯄꯥꯏꯈꯠꯂꯛꯇꯕꯁꯦ ꯈꯤꯇꯪ ꯈꯤꯇꯪꯗꯤ ꯋꯥꯈꯜꯁꯤꯗ ꯀꯩꯅꯣꯝꯃ ꯈꯟꯖꯥꯟꯅꯕ ꯍꯥꯏꯇꯥꯔꯦ
ꯌꯥꯔ ꯌꯥꯔꯦ ꯀꯣ ꯌꯥꯔ
ꯀꯔꯤ ꯀꯔꯤ ꯇꯧꯔꯒ ꯂꯩ ꯌꯨꯝꯗ ꯂꯩꯕꯗ ꯑꯩꯅ ꯁꯨꯝ ꯉꯥꯡꯍꯟꯒꯅꯨ ꯅꯪꯁꯨ ꯈꯔ ꯉꯥꯡꯉꯛꯑꯣ
ꯑꯩꯩꯅ ꯉꯁꯥꯏꯗꯩ ꯇꯨꯝꯃꯦ ꯅꯠꯇꯦ ꯕꯖꯥꯔ ꯆꯪꯉꯨꯔꯦ
ꯑꯥ
ꯀꯣꯂꯦꯖ ꯇꯥꯑꯃ ꯃꯇꯨꯡꯗ ꯑꯗꯒꯤ ꯍꯜꯂꯛꯑꯦ ꯇꯨꯝꯃꯦ ꯍꯧꯖꯤꯛ ꯍꯧꯒꯠꯂꯛꯄ ꯀꯨꯏꯗ꯭ꯔꯤ
ꯎ ꯄꯜ ꯇꯨꯃꯦ
ꯇꯨꯝꯕ ꯍꯥꯏꯁꯦ ꯄꯨꯡ ꯑꯃꯃꯨꯛ ꯈꯛꯇꯅꯦꯕꯦꯝꯣ ꯄꯨꯡ ꯃꯉꯥ ꯁ꯭ꯋꯥꯏ ꯍꯧꯒꯠꯂꯛꯑꯦ ꯇꯨꯝꯕ ꯃꯅꯤ ꯐꯠꯇ ꯅ ꯅꯤꯡ ꯊꯨꯡꯗ꯭ꯔꯦ ꯍꯦ
ꯁꯤ ꯌꯥꯔꯣꯏ ꯑꯩꯅ ꯍꯥꯏꯁꯤꯀꯣ ꯅꯪ ꯑꯣꯏꯣꯏꯕꯩ ꯉꯝꯕꯅꯤ ꯍꯥꯏꯔꯗꯤ ꯉꯝꯃꯣꯏ ꯍꯥꯏꯁꯦ ꯑꯗꯣ ꯅꯪ ꯀꯩꯗꯧꯔꯒꯗꯤ ꯂꯩ
ꯀꯩꯝ ꯇꯧꯗꯦꯗꯥ ꯑꯗꯨꯝ ꯂꯩ
ꯉꯁꯥꯏ ꯂꯥꯛꯗ ꯉꯁꯥꯏ ꯂꯥꯛ ꯏꯗꯣ ꯀꯅꯥ ꯀꯅꯥꯅꯣ
ꯑꯩꯅꯦ ꯑꯩꯈꯣꯏ ꯕꯥꯅꯦ ꯑꯩꯈꯣꯏ ꯏꯕꯨꯡꯉꯣꯅꯦ ꯑꯗꯨꯁꯨ ꯑꯦꯝ ꯑꯥꯔꯗꯒꯤ ꯁꯥꯏꯟ ꯂꯧꯔꯨꯕꯅꯦꯕ
ꯑꯣ ꯂꯣꯏꯁꯜꯂꯣꯑꯣ ꯅꯪ ꯍꯥꯏꯔꯝꯃꯤꯗꯣ
ꯑꯦꯝ ꯑꯥꯔꯗꯒꯤ ꯁꯥꯏꯟ ꯑꯃ ꯂꯧꯔꯨꯔꯦ ꯑꯗꯒꯤ ꯑꯩꯗꯣ ꯂꯤꯞꯄꯤ ꯁꯥꯖꯝꯃꯒ ꯑꯗꯨ ꯂꯥꯛꯑꯦ
ꯅꯠꯇꯦ ꯀꯦꯝ ꯇꯧꯗꯦ ꯍꯥꯏꯔꯒ ꯍꯥꯏꯔꯒꯦ ꯇꯧꯔꯝꯃꯤꯗꯣ ꯀꯩꯅꯣꯕ
ꯑꯣ ꯆꯥꯛ ꯆꯥꯔꯦ ꯏꯔꯨꯖꯔꯦ ꯐꯣꯟ ꯌꯦꯡꯉꯦ ꯇꯤꯚꯤ ꯌꯦꯡꯉꯦ ꯁꯤ ꯃꯉꯥꯏ ꯀꯩꯅꯣ
ꯆꯨꯝꯃꯤ ꯀ ꯇꯧꯅꯤꯡꯉ ꯍꯥꯏꯗꯤ ꯂꯩꯗꯨ ꯂꯩ ꯀꯩ ꯇꯧꯒ
ꯆꯥꯖꯥ ꯇꯣꯛꯑꯦ ꯀꯣ ꯂꯤ ꯈꯔ ꯐꯦꯡꯉꯦ ꯑꯗꯨꯃꯥꯟ
ꯏꯁꯩꯒ ꯌꯥꯝ ꯍꯧꯍꯧꯁꯛꯏꯗ
ꯁꯣꯝꯗ ꯑꯉꯥꯎꯕꯤ ꯈꯔ ꯂꯣꯏꯔꯤꯌꯦ ꯑꯩꯁꯦ ꯑꯗꯨꯅꯅꯦ ꯋꯥꯔꯦ ꯃꯣꯏ ꯁꯦꯟꯅꯕꯗꯣ ꯆꯥꯛꯁꯤ ꯉꯟꯇꯥ ꯆꯥꯊꯣꯛꯑꯒ ꯁꯦꯟꯅꯔ ꯂꯩꯔꯦ ꯃꯣꯏꯁꯦ
ꯎꯝ
ꯀꯩꯅꯣ ꯏꯟꯖꯥꯡ ꯀꯩ ꯆꯥꯒꯤ ꯈꯣꯠꯀ ꯈꯔ ꯍꯪꯉꯛꯑꯣ ꯀꯔꯤꯅꯣ ꯑꯩꯅ ꯁꯨꯝ ꯉꯥꯡꯍꯜꯂꯤꯁꯤꯕꯣ
ꯑꯥꯎꯖꯥ ꯍꯥꯎꯔꯝꯃꯣꯏꯗꯕ ꯏꯟꯖꯥꯡꯗꯨꯕ
ꯋꯥꯔꯤꯁꯦ ꯂꯩꯇꯗꯅ ꯑꯩꯅ ꯁꯤꯗꯩꯁꯤꯗ ꯍꯧꯔꯤ ꯅꯪꯅ ꯁꯨꯍꯪꯡ ꯍꯪꯉꯛꯇꯦꯕ
ꯍꯥꯏꯔꯛꯑꯣꯁꯦ ꯏꯟꯖꯥꯡꯒꯤ ꯃꯇꯥꯡꯗ
ꯍꯥꯎ ꯑꯥ ꯕꯅꯏ ꯁꯥꯎꯒꯅꯤꯀꯣ ꯏꯟꯖꯥꯡ ꯍꯥꯏꯔꯛꯀꯦꯁꯦ
ꯑ ꯀꯩꯕ ꯌꯦꯟꯗꯦꯝꯒ ꯑꯂꯨ ꯀꯩꯔꯣꯝꯕ ꯑꯃꯅꯦ
ꯎꯝ
ꯑꯗꯨꯒ ꯉꯥꯒ ꯑꯥꯂꯨ ꯀꯥꯡꯉꯧ ꯑꯃꯅꯦ ꯑꯗꯩꯗꯤ ꯌꯦꯟ ꯌꯦꯟ ꯊꯣꯡꯕ ꯑꯃꯅꯦ
ꯋꯥꯔꯤꯁꯦ ꯌꯦꯟ ꯊꯣꯡꯕꯗꯨꯅ ꯀꯅꯥꯅ ꯊꯤꯜꯂꯛꯏꯕ
ꯌꯦꯟ ꯊꯣꯡꯕ ꯑꯦ ꯊꯤꯜꯂꯛꯅꯕ ꯌꯥꯝ ꯂꯩ ꯀꯩꯅꯣ ꯑꯦ ꯀꯩꯅꯣ ꯍꯥꯏꯁꯤꯕꯣ ꯁꯨꯝ ꯂꯣꯏꯔꯦ ꯑꯇꯣꯝꯒꯤ ꯑꯇꯣꯝꯒꯤ ꯁꯥꯐꯕꯅ ꯊꯤꯜꯂꯛꯏꯅꯦ
ꯑꯣ ꯑꯣ ꯂꯩꯇ꯭ꯔꯤꯀꯥꯟꯗ ꯅꯠꯇ ꯑꯇꯣꯝꯅꯇꯣꯝ ꯆꯥꯔꯕ ꯅꯠꯇ꯭ꯔꯣ ꯍꯧꯅ ꯍꯧꯅꯗꯅ
ꯑꯗꯨꯗ ꯅꯪ ꯀꯔꯤꯌꯥꯒꯤ ꯍꯥꯏꯕꯅꯦ ꯍꯥꯏꯕꯁꯤꯃꯁꯨ ꯈꯤꯇꯪꯗꯤ ꯈꯪꯕꯤꯌꯨꯀꯣ
ꯑꯣ
ꯎꯝ ꯈꯤꯇꯪꯗꯤ ꯑꯟꯗꯔꯁꯇꯦꯟ ꯇꯧ ꯌꯣ ꯁꯤꯁꯇ
ꯑꯩ ꯇꯧꯔꯦ ꯑꯩ ꯇꯧꯔꯦ
ꯑꯩꯈꯣꯏꯒꯤ ꯋꯥꯔꯤꯁꯦ ꯍꯟꯗꯛꯇꯤ ꯁꯥ ꯊꯤ ꯅꯨꯡꯉꯥꯏꯔ ꯑꯃꯗꯅꯦ ꯀꯣ ꯑꯦꯛꯁꯂꯦꯟꯁ ꯀꯥꯏꯇ ꯐꯪꯗꯣꯔꯤꯕꯅꯦ ꯍꯟꯗꯛꯇ
ꯑꯩꯒꯤ ꯋꯥꯔꯤ ꯁꯥꯟꯅꯅꯕ ꯃꯤ ꯂꯩꯇ꯭ꯔꯦꯀꯣ
ꯅꯪ ꯃꯤꯁꯀ ꯁꯥꯟꯅꯔꯦ ꯁꯤꯜꯄꯥꯒ ꯁꯥꯟꯅꯔꯦ
ꯁꯛꯁꯦ ꯇꯨꯃꯦ ꯁꯤꯜꯐꯥꯁꯦ ꯌꯥꯝ ꯕ꯭ꯌꯨꯖꯤ ꯑꯣꯏꯕ ꯃꯤꯅꯦꯃꯦ ꯁꯣꯝꯗ ꯑꯣꯔꯤꯐ꯭ꯔꯦꯟꯒꯤ ꯃꯪꯂꯥꯟꯗ ꯇꯥꯎꯔꯤꯉꯦ ꯑꯗꯒꯤ ꯑꯗꯒꯤꯗꯤ ꯁꯥꯐꯕ ꯁꯦꯟꯅꯔꯤꯉꯩ ꯑꯩ ꯅꯪꯗꯦ
ꯑꯗꯨꯏ ꯅꯪ ꯃꯤꯁ ꯈꯛꯇꯪ ꯃꯤꯁ ꯈ ꯈꯛꯇꯪ ꯁꯥꯟꯅꯗ ꯉꯥꯏꯔꯤꯕꯣ
ꯑꯩ ꯀꯣꯜ ꯇꯔꯥꯅꯤꯊꯣꯏ ꯁꯥꯟꯅꯈ꯭ꯔꯦ
ꯑꯩꯒ
ꯅꯣꯏꯒꯝ ꯁꯨꯝ ꯁꯥꯟꯅꯕꯀꯣ
ꯑꯩꯗꯤ ꯇꯔꯥꯃꯔꯤ ꯁꯨꯗ ꯈꯛ ꯉꯥꯏꯔꯤ
ꯎꯝ ꯑꯩꯗꯤ ꯉꯔꯥꯡꯅꯦ ꯐ ꯐꯨꯒꯠꯂꯤꯁꯦ
ꯎꯝ ꯑꯩ ꯉꯍꯥꯟꯗꯩ ꯀꯣꯜ ꯇꯔꯥꯃꯔꯤ ꯈꯛ ꯉꯥꯏꯔꯤ ꯍꯥꯏꯕ
ꯑꯗꯣ ꯅꯪꯗꯤ ꯄꯩꯁꯥ ꯆꯪꯉꯦ ꯑꯩꯗꯤ ꯆꯦꯛꯀꯤꯡꯗ ꯂꯩꯔꯤ ꯆꯦꯛ ꯐꯨ ꯇꯧꯗ꯭ꯔꯤ ꯑꯩꯒꯤꯗꯤ
ꯑꯆꯥꯄꯣꯠ ꯀꯣꯡꯉꯣꯌꯦ ꯑꯁꯤꯒꯤ ꯂꯦꯝꯐꯨꯅ ꯂꯦꯝꯐꯨ ꯂꯦꯝꯐꯨ ꯑꯦꯟꯁꯨꯅ
ꯑꯩꯅ ꯍꯟꯗꯛꯇꯤꯅꯦ
ꯑꯥ
ꯑꯦꯋꯥꯔꯗ ꯑꯃꯃꯝ ꯂꯣꯏ ꯄꯤꯕꯤꯔꯦ
ꯑꯥ
ꯆꯥꯛꯇꯨꯝ ꯑꯗꯒꯤꯗꯤ ꯅꯨꯡꯇꯨꯝ ꯑꯗ ꯂꯦꯝꯐꯨ
ꯎꯇꯨꯞ ꯋꯥꯇ__
ꯑꯣꯏ ꯎꯇꯨꯞ ꯍꯥꯏꯁꯤꯅ ꯑꯃꯖꯤ ꯑꯗꯨꯝ ꯈꯪꯉꯣ ꯎꯇꯨꯞ ꯊꯥꯡꯆꯨꯞ ꯍꯥꯏꯗꯨꯅ ꯁꯤꯅꯦ
ꯑꯦꯁꯥ
ꯅꯃꯥꯟꯅꯕꯤꯒꯤ ꯃꯤꯡꯁꯦ ꯍꯤꯛꯇꯣꯛꯄꯒ ꯉꯝꯕ ꯅꯠꯇꯦꯍꯦ ꯍꯔꯥꯎ ꯍꯔꯥꯎꯅꯤ ꯃꯣꯏꯅ ꯂꯧ__ ꯁꯜꯂꯤꯖꯤ
ꯅꯨꯡꯁꯤꯅ
ꯅꯨꯡꯁꯤꯅ ꯍꯦꯛꯇ ꯐꯤꯒꯥꯎ ꯁꯥꯅ ꯌꯥꯈꯥꯏꯕꯤꯅꯤ
ꯑ ꯈꯪꯉꯅꯤ ꯑꯗꯨꯗꯤ
ꯏꯃꯥꯟꯅꯕꯤꯒꯤꯗꯤ ꯊꯣꯜꯂꯣꯏꯗ
ꯎꯝ ꯑꯩꯏꯁ ꯊꯣꯟꯅꯕ ꯌꯥꯗꯦ ꯑꯩꯈꯣꯏꯗꯤ
ꯏꯃꯥꯟꯅꯕꯤꯗꯤ ꯋꯥ ꯌꯥꯝ ꯈꯪꯕ ꯃꯤꯅꯦ ꯑꯗꯨꯅ ꯊꯣꯟꯕ ꯌꯥꯗꯦꯕ
ꯁꯕꯥꯟ ꯃꯥꯟꯅꯕ ꯑꯩꯈꯣꯏꯗꯤ ꯊꯣꯟꯕ ꯌꯥꯗꯦ
ꯆꯪꯉꯦ ꯆꯪꯉꯦ ꯆꯨꯝꯃꯦ ꯍꯌꯦꯡꯖꯦ ꯑꯦꯛꯖꯥꯝꯅꯦꯌꯦ ꯑꯣꯖꯥꯖꯤꯡꯖꯦ
ꯀꯩꯅꯣ ꯑꯩꯈꯣꯏ ꯍꯣꯁꯇꯦꯜꯒꯤ ꯒ꯭ꯔꯨꯞ ꯑꯅꯧꯕ ꯑꯃ ꯁꯦꯝꯃꯕꯣ
ꯑꯣ ꯑꯗꯨꯒꯤ ꯋꯥꯔꯤ ꯂꯤꯔꯛꯀꯦꯁꯦ ꯃꯦꯝꯖꯦ ꯂꯥꯛꯑꯦ ꯑꯗꯨꯒ ꯑꯩꯉꯣꯟꯗ ꯀꯧꯔꯛꯑꯦ ꯑꯗꯨꯒ
ꯑ
ꯑꯥ ꯌꯨꯝ ꯆꯠꯄ ꯈꯣꯠꯄꯁꯨ ꯑꯦꯄ꯭ꯂꯤꯀꯦꯁꯟ ꯄꯤꯔꯝꯃꯣꯁꯨ ꯀꯦꯝ ꯄꯤꯔꯝꯗꯦ ꯑꯗꯨꯅ ꯒ꯭ꯔꯨꯞ ꯑꯃ ꯁꯦꯝ__ ꯁꯦꯝꯃꯛꯑꯣ ꯅꯉꯣꯟꯗ ꯍꯥꯏꯕ
ꯃꯥ ꯑꯩꯗꯤ ꯏꯔꯝꯗꯦꯀꯣ ꯑꯦꯄ꯭ꯂꯤꯀꯦꯁꯟꯒ ꯑꯝꯇ
ꯑꯗꯨꯅꯦ ꯑꯩꯅ ꯑꯩ ꯒ꯭ꯔꯨꯞ ꯁꯦꯝꯕ ꯍꯩꯇꯦ ꯍꯥꯏ ꯍꯩꯁꯨ ꯍꯩꯇꯦ ꯑꯩ ꯑꯟꯁꯨꯗ ꯍꯥꯏꯔꯦ ꯃꯥꯅ ꯁꯦꯝꯃꯦ
ꯑꯥ
ꯑꯗꯨꯗꯨꯒ ꯁꯨꯃꯥꯏꯅ ꯍꯥꯏꯔꯛꯑꯦ ꯑꯩꯈꯣꯏꯅ ꯍꯧꯖꯤꯛ ꯍꯧꯖꯤꯛ ꯂꯩꯔꯤꯕ ꯃꯤꯒꯩ ꯍꯥꯞꯄꯣ ꯑꯗꯨꯒ ꯃꯥ ꯍꯥꯞꯄꯣ ꯍꯥꯏꯔꯝꯃꯦ ꯃꯤꯁ ꯍꯥꯞꯄꯣ ꯈꯣꯠꯂꯣꯗꯤ ꯍꯥꯏꯔꯝꯗꯦꯕ
ꯑꯥ
ꯑꯗꯨꯒꯤ ꯃꯤꯁꯇꯤ ꯌꯥꯎꯗꯕꯅꯦ ꯑꯗꯣ ꯁꯨꯃꯥꯏ ꯇꯧꯔꯛꯇꯧ ꯃꯥꯜꯂꯦ ꯁꯨꯃꯥꯏꯅ ꯇꯧꯔꯅꯦ ꯍꯥꯏꯔꯝꯃꯦ ꯍꯥꯏꯗꯤ ꯑꯩꯈꯣꯏ ꯆꯠꯂꯝꯗꯥꯏꯗ ꯃꯦꯁꯦꯁꯇ ꯍꯥꯏꯔꯝꯃꯅꯤꯀꯣ
ꯑꯥ
ꯍꯜꯂꯛꯄꯗꯁꯨ ꯍꯥꯏꯕ ꯑꯗꯣꯏꯇꯥꯔꯗꯤ ꯄꯨꯡꯁꯦ ꯌꯥꯝ ꯂꯥꯏꯅ ꯄ꯭ꯔꯨꯐ ꯏꯚꯤꯗꯦꯟꯇꯁꯦ ꯐꯣꯟꯗ ꯑꯗꯨꯝ ꯌꯥꯎꯔ ꯂꯩꯔꯦꯗꯅ ꯑꯁꯤꯗꯗꯤ ꯎ__ ꯗ꯭ꯔꯝꯅꯤꯅ ꯄꯨꯡꯢ ꯏꯁꯤꯜꯂꯁꯨ ꯌꯥꯔꯦꯗꯅ ꯑꯗꯨ ꯁꯤꯒꯤ ꯀꯣꯛ ꯑꯃ ꯇꯧꯔꯛꯄ ꯍꯥꯏꯇꯥꯔꯦ
ꯑ ꯕꯖꯔ ꯂꯩꯔꯀꯗꯔ ꯍꯥꯏ ꯂꯣꯏꯔꯦ ꯀꯩꯅꯣ
ꯍꯂꯛꯑꯅꯥ
ꯍꯣꯏꯣꯏ ꯅꯠꯇꯦ ꯊꯣꯛꯑꯦꯅ ꯊꯣꯛꯑꯦꯅ ꯕꯖꯥꯔ ꯂꯩꯔꯀꯥꯟꯗ
ꯑꯩꯈꯣꯏꯁꯨ ꯌꯧꯔꯛꯇ꯭ꯔꯤꯀꯥꯟꯗꯒꯤꯅꯦ ꯃꯦꯝ ꯔꯨꯝꯗ ꯂꯩꯔꯦ ꯍꯣꯏ ꯌꯧꯔꯛꯄꯒ ꯍꯥꯏꯕ ꯅꯪꯖꯍꯧꯗꯦ ꯋꯥꯔꯧꯕꯤꯔꯣ ꯀ ꯍꯥꯏꯖꯜꯂꯒ꯫ ꯅꯔ ꯆꯃꯤ ꯆꯃꯤ ꯀꯦ ꯍꯥꯏ ꯀꯗ ꯒ꯭ꯔꯨꯞꯇ ꯍꯌꯦꯡ ꯄꯨꯡ ꯃꯥꯄꯟ ꯀꯩꯅꯣꯝ ꯍꯥꯏꯔꯤꯏꯅꯦ꯫
ꯏꯁ ꯀꯔꯤ
ꯈꯪꯗꯦ ꯏꯌ
ꯄꯥꯊꯣꯔꯛꯑꯣꯎ ꯀꯟꯅ
ꯑꯣ ꯀꯣ ꯎꯝ ꯑꯩ ꯄꯥꯊꯔꯛꯀꯦꯁꯦ꯫ ꯌꯥꯝ ꯃꯥꯡꯗ ꯌꯦꯁꯟꯈ꯭ꯔꯦꯍꯦ꯫ ꯃꯝꯅꯅꯥ ꯍꯥꯏꯖꯦ꯫ ꯊꯦꯡ ꯑꯟꯖꯨ ꯍꯥꯏ ꯑꯦꯄ꯭ꯂꯤꯀꯦꯁꯟ ꯊꯅꯝꯗꯅ ꯌꯨꯝꯗ ꯆꯇ ꯆꯠꯄꯁꯤꯡꯗꯨ ꯍꯌꯦꯡ ꯄꯨꯡ ꯃꯥꯄꯜꯒꯤ ꯃꯃꯥꯡꯗ ꯄꯤꯁꯜꯂꯨ꯫ ꯃꯁꯤꯗ ꯂꯥꯛꯇꯕꯁꯤꯡ ꯂꯤꯁ ꯄ꯭ꯔꯤꯟꯁꯤꯄꯥꯜꯗ ꯄꯤꯁꯤꯟꯒꯅꯤ꯫
ꯃꯥ ꯑꯩꯒꯤ ꯑꯝꯇ ꯁꯜꯂꯝꯃꯣꯏ ꯏꯃꯥꯟꯅꯕꯤ꯫
ꯅꯪ ꯑꯦꯛꯁꯟꯗ ꯂꯥꯛꯑꯦꯀꯣ꯫
ꯏꯃꯥꯅꯕꯤ ꯑꯩꯒꯤꯗꯣꯝ ꯄꯤꯁꯜꯂꯝꯃꯣ
ꯀꯩꯅꯣ ꯌꯨꯝ ꯆꯠꯂꯤꯕ ꯃꯤꯕꯨ ꯀꯃꯥꯏꯅ ꯂꯥꯛ ꯄꯨꯡ ꯃꯥꯄꯟ ꯋꯥ ꯅꯨꯄꯤ ꯁꯟꯗꯣꯏꯅꯣ ꯁꯤꯕꯣ꯫
ꯑꯩꯒꯤ ꯑꯝꯇ ꯏꯔ ꯄꯔꯝꯃꯣ꯫
ꯑꯁ ꯆꯀꯤꯒꯤꯁꯨꯨ ꯍꯥꯏꯔꯛꯑꯅꯤ ꯁꯤꯅ ꯑꯩꯉꯣꯟꯗ꯫ ꯄꯨꯡ ꯃꯄꯥꯅ ꯅꯪꯗ꯭ꯔꯗꯤ ꯖꯟꯖꯥꯟ ꯑꯣꯏꯌꯦꯃꯤ ꯑꯦꯄ꯭ꯂꯤꯀꯦꯁꯟ ꯏꯕ ꯍꯥꯏꯦ ꯀꯔꯤꯅꯣ ꯃꯤ ꯑꯁ
ꯅꯪ ꯑꯦꯄ꯭ꯂꯤꯀꯦꯁꯟꯁꯦ ꯆꯦꯅꯥ ꯑꯃꯈꯛ ꯏꯕ ꯉꯝꯗ꯭ꯔꯦ ꯅꯪ
ꯏꯒꯦ ꯑꯩꯉꯥꯗꯤ ꯌꯥꯝ ꯖꯟ ꯖꯥꯟ ꯑꯣꯏꯍꯟꯗ꯭ꯔꯕ
ꯅꯣ ꯎꯗ꯭ꯔꯤꯀꯥꯟꯗ ꯃꯔꯛꯇ ꯊꯝꯖꯂꯝꯃꯣ ꯏꯔꯝꯕꯅꯦ ꯍꯥꯏꯅꯕ
ꯍꯣꯏ꯫ ꯊꯤꯜꯂꯛꯑꯣ ꯍꯥꯏꯔꯤꯅꯦ ꯏꯟꯥꯡ ꯂꯥꯛꯑꯒ ꯁꯛꯎꯒꯦ ꯍꯥꯏꯔꯤꯅꯦ꯫
ꯑꯗꯨ ꯑꯦ ꯊꯝꯃꯝꯕꯅꯦꯍ ꯂꯨꯔꯦ ꯀꯩꯅꯣ ꯃꯔꯛꯇꯨꯗ ꯊꯝꯃꯣ꯫
ꯍꯣꯏ ꯍꯣꯏ ꯑꯩ ꯉꯝꯅꯕ ꯈꯨꯝꯃꯒꯦꯁꯦ ꯁꯤ ꯄꯥꯝ ꯇꯤꯡꯉꯁꯨ ꯇꯤꯡꯉꯒꯦꯁꯦ ꯑꯩ
ꯁꯣꯏꯅꯨꯀꯣ ꯏꯃꯥꯟꯅꯕꯤ ꯑꯩꯕꯨ ꯑꯃꯨꯛ ꯄ꯭ꯔꯤꯟꯁꯤꯄꯥꯜ ꯃꯅꯥꯛ ꯌꯧꯗꯅ
ꯍꯣꯏ ꯆꯨꯝꯃꯤꯅꯦ ꯑꯁ ꯑꯗꯨꯝ ꯁꯨꯇꯤ ꯊꯣꯛꯈꯤꯕ ꯍꯥꯏꯔꯛꯄꯗ ꯑꯗꯨꯝ ꯇꯥꯎꯒꯦꯗꯤ꯫
ꯍꯧꯖꯤꯛ ꯌꯥꯎꯁꯪ ꯅꯠꯇꯦ ꯍꯧꯖꯤꯛ ꯌꯥꯎꯁꯪꯉꯦ ꯍꯧꯖꯤꯛ ꯏ ꯊꯣꯛꯑ ꯑꯗꯨꯒꯒ ꯍꯌꯦꯡ ꯅꯪ ꯋꯥꯁꯔꯨꯝ ꯆꯠꯄꯗꯥ ꯀꯩꯅꯣ ꯃꯥ ꯑꯍꯤꯡꯗ ꯊꯝꯃꯝꯃꯣꯁꯨꯣ꯫
ꯍꯣꯏ ꯍꯣꯏ꯫ ꯑ ꯈꯥꯡꯗꯦ ꯑꯁ ꯑꯦꯄ꯭ꯂꯤꯀꯦꯁꯟꯅꯤꯕꯁꯦ ꯈꯤꯇꯪ ꯖꯟꯖꯥꯅ ꯂꯩ ꯍꯥꯏꯕ ꯍꯧꯖꯤꯛꯀꯤ ꯏꯕꯅꯤ ꯏꯕꯅꯤ ꯍꯧꯖꯤꯛꯀꯤꯗꯤ ꯌꯥꯏ ꯍꯣꯔꯦꯟ ꯍꯗꯤ ꯍꯌꯦꯡꯒꯤ ꯆꯠꯂꯝꯗꯥꯏꯗꯒ ꯌꯥꯝꯅ ꯅꯨꯡꯉꯥꯏꯇꯦꯕ
ꯑꯗꯣ ꯍꯧꯖꯤꯛꯤ ꯊꯣꯛ ꯑꯗꯨꯒ ꯅꯪ ꯍꯣꯔꯅ ꯋꯥꯁꯔꯨꯝ ꯆꯠꯄꯗ ꯊꯝꯖꯤꯜꯂꯝꯃꯣ ꯍꯥꯏꯕ ꯅꯪꯕꯣ ꯗꯇꯦꯇꯣ ꯀꯥꯏ ꯅꯨꯃꯤꯠ ꯀꯩ ꯅꯨꯃꯤꯠꯇ ꯅꯃꯥꯏꯅ ꯆꯠꯂꯤꯗꯣ ꯉꯔꯥꯡ ꯅꯍꯥꯟ
ꯅꯍꯥꯟꯅꯦ ꯅꯪꯒꯤ ꯆꯠꯂꯤꯗꯣ ꯉꯔꯥꯡ
ꯑ ꯍꯣꯏ ꯉꯍꯥꯟ
ꯏꯟꯁꯥꯡꯗꯤ ꯈꯔ ꯍꯥꯎꯒꯠꯂꯛꯑꯦꯀꯣ ꯍꯟꯗꯛꯇꯤ ꯍꯥꯏꯗꯤ ꯊꯥꯎꯒꯤ ꯃꯁꯛ ꯃꯉꯥꯟꯁꯦ ꯈꯔ ꯈꯔ ꯎꯕ ꯐꯪꯉꯦ
ꯑꯣ
ꯀꯥꯡꯍꯧꯒꯗꯤ ꯊꯥꯎꯕ ꯌꯥꯕ꯭ꯔ ꯍꯟꯗꯛꯇꯤ ꯃꯔꯦꯛ ꯃꯍꯥꯎꯗ ꯍꯤꯡꯉꯦ
ꯑꯅꯧꯕꯤꯗꯣ ꯑꯣꯏꯕꯗꯒꯤ
ꯎꯝ ꯀꯦꯊꯔꯒꯥꯟ ꯅꯍꯥꯟ ꯅꯍꯥꯟ ꯊꯣꯡꯉꯦ ꯅꯍꯥꯟ ꯀꯦꯔꯒꯑꯒ
ꯎꯝ
ꯅꯠꯇꯦ ꯍꯥꯎ ꯃ ꯍꯥꯎꯇꯁꯨ ꯊꯥꯎ ꯊꯨꯝꯗꯤ ꯈꯔ ꯎ ꯐꯪꯖꯔꯦꯕ
ꯎꯝ ꯐ
ꯁꯤ ꯈꯤꯇꯪ ꯑꯅꯧꯕ
ꯍꯥꯎ ꯑ ꯁ꯭ꯀꯂ
ꯕ
ꯐ ꯀꯊꯔ ꯇꯧꯋꯦ ꯇꯧꯋꯦꯗ
ꯆꯗꯣꯃꯤ ꯀꯛꯀꯦ ꯀꯣ
ꯌꯥꯔꯕꯣ ꯍꯣ ꯍꯣ ꯍꯣꯏ
ꯀ ꯍꯥꯏꯥꯏꯗ